ꯂꯣ ꯍꯜꯂꯣ ꯇꯥꯕ꯭ꯔꯣ
ꯍꯜꯂꯣ ꯑꯩꯁ ꯀꯔꯤꯅꯣ ꯅꯪꯒꯤꯅ
ꯅꯪꯒꯤ ꯈꯣꯟꯖꯦꯜ ꯇꯥ꯭ꯔꯦ ꯑꯝꯇ
ꯅꯈꯣꯟ ꯌꯥꯝ ꯇꯞ
ꯅꯪꯒꯤ ꯈꯨꯟꯖꯦꯜ ꯑꯝꯇ ꯇꯥꯗꯦ
ꯇꯥꯕ꯭ꯔꯣ
ꯅꯪꯒꯤ ꯈꯣꯟꯖꯦꯜꯗꯣ ꯇꯥꯗꯦ ꯑꯝꯇ
ꯑꯣ ꯅꯦꯠꯋꯥꯛ ꯅꯨꯡꯉꯥꯏꯇꯕ ꯃꯥꯜꯂꯦ ꯑꯩꯈꯩꯁꯦ ꯋꯥꯏꯐꯥꯏꯅꯤꯅꯦ ꯇꯥꯔꯕꯣ ꯇꯥꯕ꯭ꯔꯣ
ꯑꯥ ꯇꯥꯔꯦ ꯇꯥꯔꯦ ꯈꯔ ꯀꯟꯅ ꯉꯥꯡꯉꯣ
ꯑꯁ ꯑꯩꯗꯤ ꯀꯟꯅ ꯉꯥꯡꯕꯅꯦ ꯇꯞꯅ ꯇꯥꯕ꯭ꯔꯥ
ꯎꯝ ꯇꯥꯏꯌꯦ
ꯑꯣ ꯑꯩꯒꯤ ꯐꯣꯟ ꯁꯤꯟꯅꯔ ꯒ꯭ꯌꯥꯟ ꯇꯥꯗ꯭ꯔꯦ ꯑꯩꯁꯨ ꯑꯩꯒꯤ ꯏꯁꯄꯤꯀꯔꯁꯦ ꯌꯥꯗꯕ ꯃꯥꯜꯂꯦ ꯎꯝ
ꯅꯦꯠꯋꯥꯛ ꯄ꯭ꯔꯣꯕꯂꯦꯝ ꯑꯣꯏꯔꯝꯒꯅꯤ ꯑꯗꯨꯗꯤ
ꯑꯦ ꯑꯩꯒꯤ ꯈꯣꯟꯖꯦꯜꯗꯤ ꯇꯥꯕ꯭ꯔꯥ
ꯅꯪ ꯈꯣꯟꯗꯤ ꯐꯖꯅ ꯇꯥꯏꯌꯦ
ꯎꯝ ꯑꯩ ꯅꯪ ꯈꯣꯟꯖꯦꯜꯗꯤ ꯐꯖꯅ ꯇꯥꯗꯦꯅꯦ
ꯑꯣ ꯑꯗꯣ ꯅꯪꯅ ꯇꯥꯗ꯭ꯔꯁꯨ ꯑꯩꯅ ꯇꯥꯔꯗꯤ ꯌꯥꯔꯕ ꯅꯠꯇ꯭ꯔꯣ
ꯎꯝ ꯀꯔꯤ ꯏꯟꯖꯥꯡ ꯆꯥꯈ꯭ꯔꯦ
ꯑꯩꯗꯤ ꯁꯧꯒ꯭ꯔꯤ ꯏꯟꯖꯥꯡ ꯆꯥꯈ꯭ꯔꯦ ꯑꯌꯨꯛꯇ ꯅꯪꯗꯤ ꯅꯪꯗꯤ ꯀꯔꯤ ꯃꯊꯦꯜ ꯆꯥꯈ꯭ꯔꯕ
ꯀꯔꯤ
ꯅꯪ ꯀꯔꯤ ꯏꯟꯁꯥꯡ ꯆꯥꯈ꯭ꯔꯒꯦ ꯑꯌꯨꯛꯇ
ꯑꯩꯗꯣ ꯈꯃꯦ ꯑ ꯀꯣꯕꯤꯒ ꯑ ꯀꯣꯕꯤ ꯆꯝꯊꯣꯡ ꯑꯗꯨꯒ ꯀꯥꯡꯉꯧꯗꯣ ꯈꯥꯃꯦꯟ ꯑꯈꯥꯕꯗꯣ
ꯑꯥ
ꯑꯂꯨꯒ ꯀꯥꯡꯉꯧ ꯇꯧꯌꯦ ꯑꯗꯨꯒ ꯊꯪꯖꯤꯡ ꯏꯔꯣꯟꯕꯒ
ꯅꯪꯗꯤ ꯐꯖꯅ ꯅꯩꯌꯦꯍꯦ ꯀꯔꯤꯕ ꯊꯛ ꯑꯩꯗꯤ ꯊꯥꯡꯖꯤꯡꯒ ꯑꯝꯇ ꯆꯥꯕ ꯐꯪꯗꯔꯦꯍꯦ ꯍꯟꯗꯛꯁꯦ
ꯅꯪ__
ꯏꯊꯟꯗꯅꯦ꯫ ꯅꯪꯗꯤ꯫
ꯑꯉꯥꯎꯕꯥꯄꯩ ꯂꯩꯔꯨꯔꯁꯦ꯫
ꯆꯠꯈ꯭ꯔꯦ ꯌꯨꯝꯗ ꯃꯣꯏꯁ꯫ ꯑꯥꯎ ꯁ꯭ꯀꯨꯜ ꯁꯨꯇꯤ ꯐꯪꯉꯦꯅ ꯌꯨꯝꯗ ꯊꯕꯛ ꯇꯧꯒꯦ꯭ꯟ ꯔꯦ__
ꯅꯇꯣꯝꯗ ꯂꯩꯕ ꯍꯧꯖꯤꯛ꯫
ꯎꯝ꯫ ꯏꯇꯣꯝꯗ ꯅꯨꯡꯉꯥꯏꯅ ꯋꯥꯏ ꯁꯪꯅ ꯂꯩꯒ‌ꯦ꯫ ꯅꯨꯃꯤꯠ ꯈꯔ꯫ ꯅꯪ ꯍꯧꯖꯤꯛ ꯀꯩꯗꯧꯔꯤꯅꯣ꯫ ꯅꯪ ꯍꯧꯖꯤꯛ ꯀꯩꯗꯧꯔꯤꯅꯣ꯫
ꯑꯩ ꯐꯝꯃꯒ ꯂꯩꯌꯦ꯫
ꯊꯕꯛ ꯇꯧꯕ ꯃꯥꯜꯂꯦ꯫
ꯊꯕꯛ ꯇꯧꯗꯦ꯫
ꯅꯣꯡ ꯇꯥꯕ꯭ꯔꯥ꯫
ꯃꯄꯥꯥꯟꯗ ꯑꯩꯈꯣꯏ ꯏꯅꯥꯎ ꯅꯨꯄꯥꯗꯣ ꯁꯅꯔ ꯂꯩꯌꯦ꯫
ꯑꯩ ꯅꯪ ꯂꯦꯡꯕ ꯈꯣꯠꯄ ꯃꯈꯣꯟꯗꯣ ꯅꯪꯒꯤ ꯐꯣꯟꯗꯣ ꯗꯨꯃꯥꯏꯟ ꯇꯥꯕ ꯊꯕꯛ ꯇꯧꯔꯝꯅꯤ ꯁꯤꯅꯤꯗ꯫ ꯗꯣ__
ꯃꯤꯅꯥ ꯃꯤꯅꯗꯤ ꯑꯩꯒꯤ ꯈꯣꯟꯖꯦꯜ ꯐꯖꯅ__ ꯇꯥꯏ ꯍꯥꯏꯌꯦ ꯑꯩꯗꯤ ꯅꯣꯏꯒꯤ ꯈ‌ꯣꯜꯟꯖꯦꯜꯗꯣ ꯐꯖꯅ ꯇꯥꯗꯦꯕ꯫
ꯑꯗꯣ ꯐꯣꯟꯅ ꯑꯣꯏꯔꯝꯒꯅꯤ ꯅꯠ ꯈꯪꯗꯦ ꯃꯣꯏ ꯅꯦꯠꯋꯥꯛꯅꯔ ꯐꯣꯟꯅꯔ ꯑꯩꯁ꯫ ꯗꯨ ꯒ꯭ꯌꯥꯟ ꯇꯥꯗꯦ꯫
ꯑꯩ ꯐꯣꯟꯅꯔ‌ꯣ ꯀꯣ꯫
ꯅꯪꯒꯤ ꯐꯣꯟꯅ ꯑꯣꯏꯔꯣꯏꯗ ꯅꯪꯒꯤ ꯐꯣꯟꯅ ꯑꯣꯏꯔꯗꯤ ꯅꯪꯅ ꯉꯥꯡꯕꯗꯣ ꯑꯩꯈꯣꯏꯅ ꯐꯖꯟ ꯇꯥꯔꯣꯏꯕ꯫ ꯑꯩꯈꯣꯏꯒꯤ
ꯑꯩ ꯕ‌ꯣꯂꯨꯝꯁꯨ ꯐꯨꯜꯗ ꯊꯝꯃꯦ꯫
ꯑꯣ꯫ ꯅꯪꯗꯤ ꯅꯦꯠꯋꯥꯛ ꯐꯔꯗꯤ ꯑꯗꯨꯝ ꯐꯖꯅ ꯇꯥꯔꯛꯀꯅꯤꯗ꯫
ꯑꯗꯗꯤ ꯈ‌ꯣꯟꯖ‌ꯦꯜ ꯐꯖꯟ ꯇꯥꯗꯕꯔ‌ꯥ
ꯍꯣꯏ ꯗꯨꯃꯥꯏꯟ ꯇꯧꯋꯦ ꯑꯝ
ꯑꯩ ꯅ ꯀꯣꯟꯗ ꯅꯞ ꯐꯖꯟ ꯅꯞꯇ꯭ꯔꯗꯤ ꯇꯥꯗꯦ ꯅꯪꯒꯤ ꯈꯣꯟꯖ‌ꯦꯜꯗꯣ
ꯐꯖꯅ ꯅꯟ ꯁꯜꯂꯣ
ꯑ‌ꯦ ꯅꯥꯀ‌ꯣꯡꯗ‌ꯣ ꯅꯔꯥ ꯂꯩꯔꯅꯤ ꯑꯗꯨꯗꯤ ꯅꯟꯕꯗꯥ
ꯑꯗꯨꯗꯤ ꯅꯪꯒꯤ ꯐꯣꯟꯅꯁꯨ ꯑꯣꯏꯔꯝꯒꯅꯤ ꯅꯪꯒꯤ ꯐꯣꯟꯒꯤ ꯏꯁꯄꯤꯀꯔꯗꯣ ꯁꯦꯡꯉꯣ ꯃꯣꯠꯂꯝꯃꯁꯨ ꯌꯥꯏꯌ‌ꯦ ꯃꯣꯠꯂꯗꯤ ꯐꯖꯅ ꯇꯥꯗꯕꯁꯨ ꯂꯩꯕꯅꯦ
ꯃꯤꯅ ꯑꯩꯒꯤ ꯈꯣꯟꯖꯦꯜꯗꯤ ꯐꯖꯟ ꯇꯥꯏ ꯍꯥꯏꯌ‌ꯦ ꯅꯣꯏ ꯃꯣꯏꯅ ꯇꯧꯔꯛꯄꯗꯗꯤ ꯇꯥꯏ ꯅꯣꯏꯅ ꯍꯥꯏꯕꯗ ꯇꯥꯗꯦ
ꯑꯗꯨꯅꯦ ꯅꯪꯒꯤ ꯐꯣꯟꯗꯣ
ꯎꯝ
ꯈꯪꯕ꯭ꯔꯥ ꯅꯪꯒꯤ ꯐꯣꯟꯒꯤ ꯏꯁꯄꯤꯀꯔ ꯃꯄꯥꯗꯣ
ꯎꯝ
ꯑꯗꯨ ꯃꯄꯥꯗ ꯃꯣꯠꯄ ꯂꯩꯔꯝꯒꯅꯤꯕ ꯑꯗꯨ ꯁꯦꯡꯗꯣꯛꯑꯣꯕ ꯍꯣꯔꯦꯟ ꯀꯣ
ꯎꯝ
ꯉꯁꯥꯏꯗꯣ ꯅꯨꯄꯤ ꯑꯃꯁꯨ ꯐꯣꯟ ꯇꯧꯔꯛꯑꯒ ꯑꯩꯉꯣꯟꯗ ꯃꯥ ꯍꯥꯏꯔꯝꯕꯅꯦ ꯑꯩꯅ ꯅꯪꯒꯤ ꯏꯁꯄꯤꯀꯔꯗꯣ ꯃꯣꯠꯄꯒꯤꯁꯨ ꯑꯣꯏꯔꯝꯕ ꯌꯥꯏꯌꯦ ꯁꯦꯡꯉꯣ ꯍꯥꯏꯔꯒ ꯃꯥ ꯑꯗꯣ ꯌꯦꯡꯕ ꯃꯥꯜꯂꯦ ꯑꯗꯨꯒ ꯑꯁ ꯌꯥꯝ ꯃꯣꯠꯂꯒ ꯂꯩꯔꯝꯃꯦ ꯍꯥꯏꯌꯦ ꯑꯗꯣ ꯁꯦꯡꯉꯗꯤ ꯁꯄ꯭ꯤꯛ ꯀꯔꯗꯣ ꯁꯦꯡꯗꯣꯛꯑꯗꯤ ꯑꯗꯨꯝ ꯎꯝ ꯁꯦꯡꯅꯁꯨ ꯇꯥꯕꯅꯦꯕ ꯑꯁ ꯅꯪꯖꯦ ꯐꯣꯟ ꯌꯥꯝ ꯇꯧꯕ ꯃꯥꯜꯂꯦꯗ
ꯅꯥꯔꯣ
ꯅꯪꯒꯤ ꯚꯥꯏꯕ꯭ꯔꯦꯁꯟꯒ ꯌꯥꯝ ꯂꯥꯛꯑꯦꯍꯦ
ꯐꯣꯟ ꯇꯧꯃꯟꯗꯕꯒꯤ ꯁꯄ꯭ꯤꯀꯔꯖꯦ ꯌꯥꯗ꯭ꯔꯦꯅꯦ
ꯍꯣꯏꯅꯦ ꯐꯣꯟꯁꯨ ꯈꯔ ꯈꯔ ꯇꯧꯒꯗꯕꯅꯤꯅꯦ ꯍꯣꯔꯦꯟ ꯅꯨꯡꯗꯥꯡꯒꯤꯗꯤ
ꯍꯜꯂꯣ ꯀꯤꯗ꯭ꯔꯥ
ꯀꯤꯗꯦꯗ ꯑꯩꯈꯣꯏ ꯔꯨꯝ ꯑꯩꯒꯤ ꯔꯨꯝ ꯍꯦꯛ ꯂꯥꯟꯊꯣꯛꯑꯕ ꯃꯤ ꯑꯉꯥꯡꯁꯤꯡ ꯌꯥꯝ ꯂꯥꯡꯉꯒ ꯂꯩꯌꯦ
ꯃꯤ ꯀꯌꯥ ꯂꯩꯕ꯭ꯔ ꯗꯨꯗ
ꯃꯤ ꯌꯥꯝ ꯂꯩꯌꯦ ꯇꯔꯥ ꯀꯨꯟꯃꯨꯛ ꯍꯦꯟꯅ ꯂꯩꯌꯦ ꯑꯗꯨ ꯑꯣꯏꯔꯁꯨ ꯃꯁꯥ ꯃꯁꯥꯒꯤ ꯔꯨꯝ ꯆꯪꯈ꯭ꯔꯗꯤ ꯃꯤ ꯑꯃꯒꯤ ꯃꯈꯣꯟꯗꯤ ꯇꯥꯗꯦꯀꯣ ꯑꯗꯨ ꯑꯣꯏꯔꯁꯨ ꯑꯩꯒꯤ ꯔꯨꯝ ꯊꯪꯅꯕꯗꯣ
ꯎꯝ
ꯑꯉꯥꯡ ꯂꯩꯕꯒꯤ ꯃꯣꯏ ꯌꯥꯝ ꯂꯥꯡꯉꯦ ꯑꯗꯨꯝ ꯀꯤꯕ ꯐꯥꯎꯗꯦ
ꯀꯣꯏꯕꯗꯤ ꯂꯥꯛꯄꯔ꯭ ꯑꯗꯣ
ꯂꯥꯛꯑꯦ ꯅꯪꯁꯨ ꯀꯣꯏꯔꯛꯑꯣ ꯍꯌꯦꯡ ꯊꯣꯛꯂꯛꯀꯦꯔꯥ
ꯑꯥ
ꯍꯌꯦꯡ ꯀꯣꯏꯔꯛꯀꯦꯔꯥ
ꯑꯥ ꯑꯩ ꯈꯪꯗꯦ ꯆꯠꯊꯣꯛꯅꯤꯉꯥꯏ ꯐꯔꯛ ꯇꯥꯔꯦ
ꯏꯟꯁꯥꯡ ꯍꯥꯎꯕ ꯊꯨꯡꯔꯒ ꯄꯤꯖꯒꯦ ꯑꯣꯛꯁꯥ ꯑꯣꯛꯁꯥ ꯂꯩꯔꯒ ꯊꯣꯡꯕꯤꯒꯦ
ꯑꯣꯛꯁꯥꯗꯣ ꯇꯥꯡꯉꯝꯒꯅꯤ ꯍꯟꯗꯛ ꯀꯌꯥ ꯄꯤꯔꯤꯖꯥꯠꯅꯣꯀꯣ
ꯈꯪꯗꯦ ꯆꯥꯃꯔꯤ ꯌꯥꯡꯈꯩ ꯑꯗꯨꯝ ꯑꯣꯏꯔꯝꯒꯅꯤ ꯑꯩ ꯂꯩꯗꯕꯁꯨ ꯀꯨꯏꯔꯦ ꯀꯌꯥꯃꯨꯛ ꯂꯩꯕ꯭ꯔꯗꯤ ꯈꯪꯗꯦ ꯎꯝ ꯍꯅꯍꯥꯟꯋꯥꯏꯗꯤ ꯗꯨꯋꯥꯏ ꯂꯩꯕꯅꯦ ꯃꯃꯟ ꯇꯥꯡꯈꯠꯈ꯭ꯔꯕꯣ
ꯎꯝ ꯅꯍꯥꯟ ꯑꯩꯈꯣꯏ ꯈꯨꯟꯗ ꯑꯦ ꯍꯥꯠꯄꯗꯗꯤ ꯆꯍꯨꯝꯒ ꯌꯥꯡꯈꯩ ꯌꯥꯡꯈꯩꯗ ꯌꯣꯟꯕ ꯅꯠꯇ꯭ꯔꯥ
ꯍꯩꯁ ꯑꯗꯨꯗꯤ ꯈꯨꯟꯗ ꯑꯣꯏꯕꯒꯤ ꯑꯣꯏꯔꯝꯒꯅꯤ ꯁ꯭ꯋꯥꯏꯒꯤ ꯕꯖꯥꯔ ꯔꯣꯝꯗꯗꯤ ꯑꯗꯨꯝ ꯃꯃꯟ ꯇꯥꯡꯕꯅꯦ
ꯀꯩꯗꯧꯉꯩ ꯂꯥꯛꯀꯦꯔ
ꯊꯥꯡꯖꯥ ꯅꯠꯇ꯭ꯔꯒ ꯅꯣꯡꯃꯥꯏꯖꯤꯡ ꯑꯗꯨꯒꯨꯝꯕꯗ ꯂꯥꯛꯀꯅꯤ
ꯌꯨꯝꯗ ꯍꯦꯛ ꯍꯦꯛ ꯆꯠꯄ꯭ꯔꯣ
ꯆꯠꯇꯦ ꯍꯟꯗꯛ ꯉꯥꯛꯇꯪꯅꯦ ꯁꯨꯇꯤ ꯂꯩꯕꯒꯤ ꯆꯠꯄ ꯃꯣꯏꯗꯣ ꯁꯥꯃꯔ ꯚꯦꯀꯦꯁꯟ ꯊꯥꯏꯌꯦ ꯀꯥꯂꯦꯟ ꯁꯨꯇꯤ ꯊꯥꯔꯦ
ꯅꯣꯏ ꯂꯧ ꯍꯧꯕ꯭ꯔꯣ ꯍꯧꯒ꯭ꯔꯕꯣ
ꯍꯧꯈ꯭ꯔꯦ ꯂꯧ ꯊꯕꯛ ꯇꯧꯒꯦꯅ ꯆꯠꯈ꯭ꯔꯤꯅꯦ
ꯅꯪ ꯅꯨꯡꯉꯥꯏꯔꯦꯅꯦ ꯍꯥ
ꯑꯦꯁ ꯑꯩꯁꯨ ꯆꯠꯇꯨꯏꯅꯦ ꯀꯗꯥꯏꯗꯒꯤ ꯗꯨꯃꯨꯛ ꯆꯥꯎꯕ ꯂꯧꯗꯣ ꯃꯣꯏ ꯈꯛꯇ ꯉꯝꯃꯣꯏ
ꯅꯠꯇꯦꯗ ꯂꯧ ꯀꯨꯝꯕ ꯐꯪꯉꯔꯣꯏꯅꯦꯍꯦ
ꯅꯪꯔꯣ ꯅꯪꯗꯤ ꯅꯪꯗꯤ ꯁꯨ ꯀꯨꯝ ꯀꯨꯝꯗꯕꯗꯣ ꯈꯣꯏꯗꯤ ꯑꯗꯨꯝ ꯀꯨꯝꯃꯦ ꯏꯁ ꯅꯆꯤꯟ ꯊꯤꯕ ꯅꯪ ꯀꯩꯗꯧꯉꯩ ꯂꯧ ꯀꯨꯝꯕ꯭ꯔꯣꯅꯦ ꯑꯩ ꯈꯪꯗꯦ
ꯑꯗꯨꯝ ꯂꯧ ꯃꯇꯝ ꯊꯕꯛ ꯃꯇꯝ ꯃꯇꯝꯒꯤ ꯑꯗꯨꯝ ꯀꯨꯝꯃꯤꯅ
ꯏ ꯅꯪꯗꯤ ꯅꯨꯡꯉꯥꯏꯅ ꯕꯖꯥꯔꯗ ꯂꯩꯔꯒ ꯂꯧꯁꯨ ꯀꯨꯝꯗ꯭ꯔꯒ ꯑꯗꯣ ꯍꯟꯗꯛꯇꯤ ꯀꯨꯝꯒꯗ꯭ꯔꯣ ꯍꯟꯗꯛꯇꯤ ꯀꯨꯝꯒꯗ꯭ꯔꯣ
ꯎꯝ
ꯀꯨꯝꯃꯣꯏꯕ ꯀꯣ
ꯍꯥꯥ
ꯇꯥꯗ꯭ꯔꯦ ꯀꯔꯤ ꯈꯔ ꯇ ꯀꯟꯅ ꯉꯥꯡꯉꯨꯅꯦ
ꯑꯁ ꯑꯩ ꯀꯟꯅ ꯉꯥꯡꯕꯅꯦꯃꯦ ꯑꯩꯒꯤ ꯔꯨꯝꯗꯣ ꯑꯩꯒꯤ ꯈꯣꯟꯅ ꯂꯣꯏꯔꯦꯅꯦ
ꯑꯩ ꯑꯩꯒꯤ ꯐꯣꯟꯅ ꯑꯣꯏꯔꯝꯒꯅꯤ
ꯇꯥꯕ꯭ꯔꯣ
ꯍꯥ ꯍꯥ ꯇꯥꯏ
ꯑꯗꯣ ꯑꯩ ꯍꯥꯏꯕꯗꯣ ꯑꯩꯅ ꯍꯥꯏꯕꯗꯣ ꯁꯦꯡꯉꯣꯀꯣ
ꯑꯥ ꯁꯦꯡꯉꯦ
ꯐꯣꯟꯗꯣ ꯆꯩ ꯑꯃꯅ ꯊꯤꯜꯂꯒ ꯐꯖꯟꯅ ꯁꯦꯡꯉꯣ ꯃꯣꯠꯂꯝꯕꯁꯨ ꯌꯥꯏ ꯐꯣꯟꯗꯣ ꯗꯨꯒꯤ ꯑꯣꯏꯔꯝꯒꯅꯤ
ꯐꯖꯅ ꯇꯥꯕ꯭ꫪꯥ ꯑꯩꯒꯤ ꯈꯣꯟꯖꯦꯜꯖꯦ
ꯇꯥꯏꯌꯦꯕ ꯑꯗꯨ ꯑꯣꯏꯔꯁꯨ ꯅꯪꯒꯤ ꯈꯣꯟꯖꯦꯜꯗꯨꯁꯨ ꯇꯞꯄꯦꯕ ꯈꯪꯕ꯭ꯔꯥ
ꯅꯪꯅ
ꯅꯪꯒꯤ ꯍꯣꯏ
ꯑꯩ ꯀꯩꯗꯧꯉꯩ ꯂꯣꯏꯒꯦꯔ
ꯇꯥꯡ ꯃꯔꯤꯗ ꯊꯥꯡꯖꯥ ꯅꯨꯃꯤꯠꯇ ꯂꯣꯏꯔꯅꯤ ꯍꯥ
ꯃꯊꯪ ꯀꯩꯗꯧꯉꯩ ꯂꯣꯏꯔꯒꯦꯔꯥ ꯇꯝꯕꯗꯣ
ꯃꯊꯪ ꯆꯍꯤ ꯇꯥꯔꯅꯤ ꯍꯟꯗꯛꯀꯤꯗꯤ ꯌꯥꯔꯔꯣꯏ ꯍꯣꯏ
ꯃꯊꯪ ꯆꯍꯤ ꯆꯍꯤ ꯍꯥꯏꯔꯣ
ꯃꯊꯪ ꯆꯍꯤꯗ ꯑꯣꯏꯔꯅꯤ ꯍꯥꯏꯕ ꯐꯣꯝ ꯊꯥꯖꯤꯟꯕꯒꯤꯗꯣ
ꯒ꯭ꯌꯥꯟ ꯇꯥꯕ꯭ꯔꯥ ꯍꯟꯗꯛ ꯆꯍꯤꯒꯤꯗꯤꯅꯦ ꯃꯣꯏ ꯃꯤ ꯂꯧꯕꯗꯣ ꯂꯣꯏꯁꯟꯈ꯭ꯔꯦꯕ ꯃꯤ ꯁꯨꯈ꯭ꯔꯦ ꯍꯥꯏꯕ
ꯀꯩ ꯀꯔꯤꯗꯤ ꯇꯨꯕ ꯍꯩꯈ꯭ꯔꯦ
ꯑꯩꯖꯦ ꯄꯦꯇꯤꯀꯣꯠ ꯍꯩꯔꯦ
ꯐꯨꯔꯤꯠ ꯕ꯭ꯂꯥꯎꯁ ꯇꯝꯃꯦ ꯑꯗꯨꯗꯤ ꯈꯪꯅꯤꯡꯗꯕꯒꯤ ꯑꯩꯅ ꯇꯨꯃꯤꯟ ꯂꯩꯊꯣꯛꯑꯦ ꯈꯪꯗꯦꯗ ꯇꯨꯕ ꯍꯩꯇꯦꯗ ꯑꯗꯨꯒꯨꯝꯕ ꯅꯨꯃꯤꯠ ꯑꯃ ꯑꯅꯤ ꯈꯛꯇ ꯇꯝꯃꯒ ꯀꯃꯥꯏ ꯈꯪꯗꯣꯏꯅꯣ ꯌꯨꯝꯗ ꯃꯦꯆꯤꯟ ꯂꯩꯔꯗꯤ ꯌꯨꯝꯗꯁꯨ ꯑꯃꯨꯛ ꯇꯨꯕ ꯌꯥꯕ ꯑꯩꯗꯤ ꯌꯨꯝꯗꯁꯨ ꯂꯩꯇꯕꯅꯤꯅ ꯌꯨꯝꯗꯁꯨ ꯇꯨꯗ꯭ꯔꯦ ꯃꯐꯝꯗ ꯉꯥꯛꯇꯪ
ꯅꯪ ꯅꯪꯗꯣ
ꯑꯥꯎ
ꯇꯥꯕ꯭ꯔ
ꯇꯥꯏꯌꯦ ꯇꯥꯏꯌꯦꯕ
ꯑꯧ ꯅꯪꯗꯣ ꯐꯨꯔꯤꯠ ꯅꯪꯒꯤ ꯇꯨꯈ꯭ꯔꯕ
ꯇꯨꯗꯦꯍꯦ ꯅꯪ ꯁꯪꯗꯦ ꯍꯥꯏꯕ ꯅꯪꯗꯦ ꯍꯩꯇꯦꯕ
ꯅꯪꯗꯦ ꯁꯪꯗꯦ
ꯁꯪꯗꯦꯕ ꯁꯪꯁꯨ ꯁꯪꯗꯦ ꯍꯩꯁꯨ ꯍꯩꯇꯦ ꯒ꯭ꯌꯥꯟ ꯇꯥꯕ꯭ꯔ ꯇꯥꯕ꯭ꯔꯣ
ꯇꯥꯏꯌꯦ
ꯎꯝ ꯇꯨꯕ ꯍꯩꯇꯦ ꯑꯁ ꯑꯩꯒꯤ ꯈꯣꯟꯅ ꯑꯣꯏꯔꯝꯃꯔꯣꯏ ꯅꯪꯒꯤ ꯐꯣꯟꯅ ꯑꯣꯏꯔꯝꯃꯅꯤ
ꯑꯗꯨꯅꯦ ꯑꯩꯒꯤ ꯐꯣꯟꯅꯅꯦꯕ ꯅꯪ ꯈꯔ ꯀꯟꯅ ꯉꯥꯡꯉꯗꯤ ꯇꯥꯏꯌꯦ
ꯑꯩ ꯉꯟ ꯀꯟ ꯀꯟꯅ ꯇꯥꯔꯤ ꯉꯥꯡꯉꯤꯅꯦ
ꯅꯪꯅ ꯈꯔꯥ ꯂꯥꯎꯅ ꯉꯥꯡꯉꯗꯤ ꯇꯥꯥꯏꯌꯦꯕ
ꯀꯥꯏꯗꯒꯤ ꯁꯨꯃꯥꯏꯅ ꯉꯥꯡꯂꯩꯔꯗꯤ ꯑꯩꯗꯤ ꯀꯗꯥꯏꯗꯒꯤ ꯁꯤ ꯃꯤ ꯂꯩ